ꯍꯜꯂꯣ
ꯍꯂ‌ꯣ
ꯍꯜꯂꯣ
ꯑꯣ ꯀꯩꯗꯧꯔꯤꯒ‌ꯦ
ꯑꯣ ꯁꯨꯝ ꯂꯩꯔꯝꯕꯅ‌ꯦ
ꯑꯣ ꯆꯥꯛ ꯆꯥꯔꯕꯣ
ꯉꯁꯤ ꯆꯥꯛ ꯆꯥꯗ꯭ꯔꯤꯌꯦ ꯆꯥꯛꯁꯦ ꯆꯥꯁꯤꯔ ꯆꯥꯔ‌ꯣꯏꯁꯤꯔꯅ ꯁꯨꯝ ꯈꯜꯂꯒ ꯂꯩꯔꯝꯕ ꯆꯥꯛꯁꯤ ꯆꯥꯛꯁꯤ ꯊꯥꯒꯠ ꯀ꯭ꯌꯨꯗ ꯉꯥꯏꯔꯤ ꯑꯗꯨ ꯍꯣꯔꯦꯟ ꯂꯥꯝꯃꯛꯑꯁꯨ ꯆꯥꯒꯦꯅ
ꯏꯟꯁꯥꯡꯗꯤ ꯀꯃꯥꯏꯟ ꯇꯧꯕ
ꯏꯟꯖꯥꯡꯁꯦ ꯑꯁ ꯊꯣꯡꯕ ꯊꯥꯛꯄꯁꯦ ꯌꯥꯝ ꯇꯟꯗꯅ ꯆꯥꯛ ꯊꯣꯡꯕꯁꯤꯗ ꯂꯣꯏꯅ ꯍꯥꯞꯆꯤꯟꯈ꯭ꯔꯦ ꯉꯥꯟꯁꯤꯟꯈ꯭ꯔꯦ
ꯑꯣ ꯑꯩꯗꯤ ꯊꯣꯡꯕ‌ꯣꯠ ꯊꯣꯡꯕ ꯊꯥꯛꯄ ꯇꯧꯔꯗꯤ ꯍꯦꯛꯇ ꯂꯩꯔ ꯆꯥꯎ ꯍꯥꯏꯖꯤꯟ
ꯑꯁ ꯑꯗꯨꯅꯕꯨꯗꯤ ꯁꯝꯕ ꯖꯥꯠꯅꯤꯗ
ꯐꯝꯃꯒ ꯃꯤ ꯃꯤ ꯃꯤ ꯃꯤ ꯀꯌꯥ ꯆꯥꯕꯅ‌ꯣ
ꯑꯩꯗꯤ ꯏꯊꯟꯇ ꯆꯥꯕꯅꯦ
ꯑꯣ ꯑꯗꯨꯗꯤ ꯂꯩꯔꯦ ꯆꯥꯁꯨ ꯁꯝꯕꯖꯥꯠꯅꯤ ꯑꯗꯣ ꯀꯌꯥꯅꯤ ꯂꯩꯗꯨꯏꯅꫭ ꯅꯠꯇ꯭ꯔ
ꯍꯥꯥ
ꯑꯗꯨꯝ ꯂꯩꯔ ꯆꯥꯔꯁꯨ ꯀꯌꯥꯅꯤ ꯂꯩꯔ ꯆꯥꯗꯣꯏꯅꯣꯕ
ꯍꯣꯏ ꯍꯣꯏ ꯀꯩꯁꯨ ꯌꯥꯝꯅ ꯂꯩꯗꯧ ꯅꯠꯇꯦꯗ ꯂꯩꯔꯁꯨꯀꯣ ꯏꯗꯣꯝꯇ ꯆꯥꯕꯅꯤꯅ
ꯍꫭꯏꯅꯦ
ꯍꯥꯏꯗꯤ ꯌꯦꯟꯖꯥꯡ ꯑꯍꯥꯎ ꯑꯃ ꯂꯨꯄꯥ ꯌꯥꯡꯈꯩꯒꯤ ꯑꯗꯨꯝ ꯂꯩꯔꯒ ꯌꯥꯕ ꯖꯥꯠꯅꯤꯗ
ꯑ ꯌꯥꯡꯈꯩ ꯂꯩꯕꯗ ꯑꯗꯨꯝ ꯄꯨꯛ ꯄꯨꯛ ꯄꯦꯟ ꯄꯦꯟꯈꯥꯏ ꯆꯥꯏꯗꯨꯅꯦ ꯑꯗꯣ ꯀꯩꯅꯣ ꯇꯧꯕꯅꯦ ꯏꯊꯟ ꯆꯥꯕꯁꯦ ꯍꯥꯎꯕꯝꯗꯤ ꯈꯪꯗꯕꯅꯤꯗ
ꯍꯣꯏ ꯃꯔꯛ ꯃꯔꯛꯇ ꯑꯩꯈꯣꯏ ꯏꯃꯥꯟꯅꯕ ꯃꯌꯥꯝ ꯄꯨꯂꯞ ꯄꯨꯂꯞ ꯆꯥꯏꯌꯦ
ꯑ
ꯑꯗꯨꯗꯤ ꯑꯃꯨꯛ ꯏꯊꯟꯇ ꯆꯥꯕꯁꯤꯅ ꯍꫭꯏ ꯈꯔꯕꯨꯗꯤ ꯅꯝꯃꯦ ꯇꯟꯕ ꯍꯥꯏꯁꯨ ꯑꯃꯨꯛ ꯑꯃꯨꯛ ꯌꯥꯎꯔꯛꯄꯅꯤꯅ ꯚꯦꯔꯥꯅꯤꯗ ꯏꯇꯣꯝ ꯆꯥꯕꯁꯤꯗꯤ
ꯐꯨꯂꯞ ꯉꯥꯟꯖꯤꯟ ꯈꯔꯁꯦ
ꯍꯣꯏ ꯏꯔꯣꯜꯂꯒꯦꯅ ꯑꯩꯅ ꯀꯣꯟ ꯑꯃ ꯇꯧꯔꯒ ꯑꯜꯂꯨꯗꯒꯤꯗꯤ ꯃꯥꯏꯔꯦꯟ ꯃꯥꯏꯔꯦꯟ ꯅꯠꯇꯦ ꯁꯦꯕꫭꯠꯇꯒꯤ ꯃꯥꯟꯖꯤꯟ ꯉꯥꯟꯖꯤꯟꯈ꯭ꯔꯦ
ꯑꯗꯨꯅ ꯑꯗꯨꯅ ꯑ ꯑꯗꯨꯅꯗꯤ ꯁꯝꯕꯖꯥꯠꯅꯤ
ꯍꯣꯏ ꯁꯤꯅ ꯁꯝꯃꯦ ꯊꯣꯡꯗꯣ ꯌꯥꯝ ꯇꯠꯂꯛꯑꯕ ꯏꯁꯥꯁꯦ
ꯎꯝ ꯑꯣꯁ ꯋꯦꯗ꯭ꯔꯗꯤ ꯀꯃꯥꯏ ꯇꯧꯒꯦ ꯑꯩꯗꯤ ꯌꯥꯝ ꯂꯥꯝ ꯂꯥꯞ ꯌꯥꯝ ꯂꯝ ꯂꯥꯞ ꯂꯝ ꯌꯥꯝ ꯂꯥꯞꯅ ꯂꯩꯌꯦ ꯑꯗꯨꯒꯤ ꯑꯩꯈꯣꯏ ꯃꯅꯤ ꯋꯦꯗꯔꯗꯨꯕꯨ ꯀꯃꯥꯏꯅ ꯇꯧꯒꯦ ꯑꯗꯥꯏꯗꯣ
ꯑꯣ ꯍꯧꯖꯤꯛ ꯀꯩꯅꯣ ꯇꯧꯔꯤꯌꯦ ꯑꯩꯈꯣꯏ ꯁꯤꯗꯗꯤ ꯅꯣꯡꯁꯦ ꯅꯣꯡ ꯆꯨꯔꯦ ꯑꯗꯣ ꯍꯧꯖꯤꯛꯄꯨꯗꯤ ꯈꯔ ꯂꯦꯞꯈ꯭ꯔꯕ ꯃꯥꯜꯂꯦ ꯆꯣꯠ ꯍꯥꯏꯗꯤ ꯅꯣꯡ ꯆꯨꯊꯈꯤꯕꯒꯤ ꯏꯪꯂꯤ ꯏꯪꯂꯤ ꯍꯥꯏꯒꯗ꯭ꯔꯥ ꯌꯥꯝ ꯏꯪꯕꯕꯨꯗꯤ ꯅꯠꯇꯦꯕꯀꯣ
ꯁꯥꯁꯨ ꯁꯥꯗꯕ ꯏꯪꯁꯨ ꯏꯗꯥꯕꯗꯨꯅꯤ ꯌꯥꯝ ꯅꯨꯡꯉꯥꯏ ꯋꯦꯗ꯭ꯔ
ꯑꯣ ꯑꯁ ꯌꯥꯝ ꯅꯨꯡꯉꯥꯏꯕꯖꯥꯠꯅꯤꯗ ꯇꯨꯝꯕ ꯂꯩꯔꯒꯗꯤ ꯅꯨꯡꯉꯥꯏꯒꯗꯕꯗꯣ ꯍꯛꯆꯥꯡ ꯌꯥꯝ ꯇꯟꯕꯒꯤ ꯋꯦꯗꯔꯗꯨꯅꯤꯅꯦ
ꯑ ꯑꯁ ꯑꯦ ꯀꯩꯅꯣꯝꯃ ꯎ ꯑꯩ ꯀꯩꯅꯣꯗꯒꯗꯤꯀꯣ ꯅꯨꯡꯊꯤꯟꯗꯒꯗꯤ ꯐꯖꯅ ꯎꯠꯇꯤ ꯊꯣꯡ ꯆꯈꯠꯂꯥ ꯇꯨꯝꯒꯗꯨꯕ ꯋꯦꯗ꯭ꯔꯅꯤ ꯑꯗꯨꯗꯤ
ꯑꯣ ꯍꯣꯏ ꯍꯣꯏ ꯑꯩꯈꫭꯏ ꯏꯇꯥꯎꯗꯤ ꯆꯥꯛ ꯆꯥꯔꯕꯣ
ꯇꯥꯔꯦ ꯑꯩꯏꯕꯨꯗꯤ
ꯀꯩ ꯀꯩ ꯃꯊꯦꯜ ꯍꯣꯠꯅꯔꯒꯦ
ꯑꯩꯅ ꯆꯥꯕꯗꯨꯕꯨ ꯀꯩꯅꫭ ꯕꯤꯔꯌꯥꯅꯤ ꯑꯣꯏ ꯆꯥꯏ ꯉꯁꯤꯗꯤ
ꯕꯤꯔꯌꯥꯅꯤ ꯑꯁ ꯏꯟꯖꯥꯡ ꯌꯦꯟꯖꯥꯡ ꯂꯩꯇꯗꯅ ꯑꯍꯥꯎ ꯑꯍꯥꯎ ꯆꯥꯔꯕꯔ ꯀꯩꯅꫭꯝꯃ ꯇꯧꯔꯤꯗ
ꯑꯗꯨꯝ ꯑꯩꯈꯣꯏꯒꯤ ꯑꯩꯈꯣꯏꯁꯦ ꯀꯩꯅꯣꯗꯥ ꯂꯩꯕ ꯄꯤꯖꯤꯗꯥ ꯂꯩꯕ ꯑ ꯑꯩꯈꯣꯏꯒꯤ ꯀꯩꯅꯣꯗꫭ ꯑꯗꯣ ꯑꯗꯨꯝ ꯍꯥꯎꯇ꯭ꯔꯒꯅ ꯑꯗꯨꯝ ꯀꯩꯅꯣꯗꯝ ꯊꯣꯛꯑꯒ ꯂꯩꯔ ꯆꯥꯎ ꯑꯗꯨꯅ ꯑꯗꯨꯅ ꯁꯝꯃꯦ
ꯕꯤꯔꯌꯥꯅꯤ ꯌꯥꯝ ꯍꯣꯡꯕ꯭ꯔꯣ ꯑꯗꯣꯝꯗ
ꯑꯁ ꯌꯥꯝ ꯀꯩꯅꯣ ꯆꯥꯝꯃꯒ ꯇꯔꯥ ꯂꯩꯗꯥ ꯌꯥꯝ ꯀꯟꯅ ꯍꯣꯏ ꯍꯣꯏ ꯍꯣꯡꯉꯦ ꯍꯥꯏ ꯍꯥꯏ ꯌꯥꯏ ꯆꯥꯝ ꯊꯔꯥ ꯍꯥꯏꯌꯦ ꯑꯩꯈꯣꯏ ꯐꯨꯜꯗ ꯑꯗꯨ ꯍꯣꯡꯉꯦꯗꯅ
ꯑꯣ ꯌꯦꯟꯒ ꯐꯖꯅ ꯌꯥꯎꯕ꯭ꯔꯣ
ꯑꯁ ꯌꯥꯎꯖꯥꯠꯅꯤ ꯂꯣꯏ ꯁꯨꯅ ꯌꯥꯎꯋꯦ
ꯑꯗꯨꯅꯕꯨ ꯐꯥꯎꯖꯥꯠꯅꯤꯗ ꯍꯥꯏꯗꯤ ꯌꯦꯟ ꯍꯣꯏ ꯌꯦꯟꯁꯨ ꯌꯥꯎꯕ ꯍꯥꯏꯗꯤ ꯁꯥꯔꯒ ꯄ꯭ꯔꯣꯇꯤꯟꯒꯤ ꯆꯥꯡ ꯌꯥꯝ ꯌꯥꯎꯔꯦꯕ
ꯑꯁ ꯃꯁꯤ ꯌꯥꯝ ꯀꯥꯟꯅꯕ ꯏꯟꯖꯥꯡꯅꯤꯗ ꯃꯁꯤ ꯂꯣꯏꯅ ꯑ ꯃꯈꯜ ꯃꯈꯜ ꯂꯣꯏ ꯌꯥꯎꯔꯕꯅꯤ ꯁꯤꯗ ꯑꯗꯒꯤ ꯃꯣꯏꯒꯤ ꯈꯣꯍꯤꯒ ꯇꯧꯔꯒ ꯍꯥꯎꯒꯔꯖꯠꯅꯤ ꯑꯗꯨꯝ꯫
ꯑꯁ ꯑꯩꯅ ꯆꯥꯗꯣꯏ ꯏꯟꯖꯥꯡꯁꯤꯒ ꯏꯇꯥꯎꯅ ꯍꯥꯏꯔꯛꯏꯁꯤꯒ ꯑꯩ ꯑꯣꯟꯊꯣꯛ ꯈꯦꯠꯅꯈ꯭ꯔꯦꯗ꯫
ꯍꯣꯏ ꯁꯨꯃꯥꯏꯅ ꯇꯧꯋꯣ ꯚꯤꯗꯤꯑꯣ ꯌꯨꯇꯨꯕꯇ ꯌꯦꯡꯉꯒ ꯑꯃ ꯍꯥꯏꯐꯦꯠ ꯆꯥꯕꯗꯣ ꯑꯗꯨꯁꯨ ꯑꯗꯨ ꯍꯥꯎꯕꯅꯦ ꯍꯦ ꯍꯦ ꯃꯨꯛꯕꯥꯡ ꯌꯦꯡꯉ ꯌꯦꯡꯉ ꯆꯥꯕꯗꯣ ꯑꯩꯖꯨ ꯌꯥꯝ ꯇꯧꯋꯦꯕ꯫
ꯑꯣ ꯑꯩꯗꯤ ꯌꯦꯡ ꯌꯦꯡꯅ ꯆꯥꯛ ꯂꯥꯝꯈꯠꯂꯗꯤ ꯕꯦꯔꯥꯀꯥꯟꯅꯤꯁꯦ ꯆꯥꯅ ꯆꯥꯅ
ꯏꯟꯖꯥꯡ ꯏꯟꯖꯥꯡꯒ ꯍꯥꯎꯇ꯭ꯔꯗꯤ ꯑꯗꯨꯒꯨꯝꯕꯗꯨ ꯌꯥꯝ ꯅꯨꯉꯥꯏꯌꯦꯕ ꯌꯦꯡ ꯌꯦꯡ ꯆꯥꯕꯀꯣ
ꯑ ꯅꯣꯡꯃ ꯁꯨꯃꯥꯏꯅ ꯇꯧꯕ ꯌꯥꯎꯈ꯭ꯔꯦ ꯄꯨꯛꯁꯦ ꯄꯤꯛ ꯊꯜꯂꯦꯕꯀꯣ ꯆꯥꯔꯨꯕꯒꯤ
ꯑꯥ
ꯑꯗꯨꯒ ꯃꯨꯛꯕꯥꯡꯁꯤ ꯌꯦꯡꯉꯨꯔꯕ ꯑꯁ ꯑꯗꯩ ꯃꯨꯛꯕꯥꯥꯡ ꯌꯦꯡꯉꯨꯕꯗꯩ ꯆꯥꯛꯁꯦ ꯑꯃꯨꯛ ꯂꯥꯝ ꯍꯥꯏꯗꯤ ꯄꯨꯛꯇꯤ ꯊꯜꯂꯒ ꯄꯨꯛꯇꯗꯤ ꯌꯥꯝ ꯊꯜꯂꯕ ꯆꯤꯟꯁꯤꯗ ꯌꯥꯝ ꯆꯥꯅꯤꯡꯕꯗꯣ ꯄꯪ ꯆꯥ ꯆꯥꯅꯤꯡꯉ ꯈꯥꯜꯂꯛꯄꯅꯦꯃꯦ꯫ ꯀꯔꯤ ꯃꯥꯒꯤ ꯍꯥꯏꯗꯤ ꯌꯦꯡꯉꯨꯕꯒꯤ ꯂꯥꯏꯅꯥ ꯍꯥꯏꯒꯗꯣꯏꯔꯥ ꯌꯥꯝ ꯕꯦꯔꯥ ꯀꯥꯕꯗꯣ꯫
ꯑꯁ ꯑꯃ ꯌꯥꯝ ꯅꯨꯡꯉꯥꯏ ꯅꯨꯡꯉꯥꯏ ꯌꯥꯝ ꯂꯩꯕꯅꯦ ꯃꯤꯈꯨꯕ ꯃꯨꯛꯕꯥꯡ ꯀꯥꯏꯅ ꯑꯃ ꯂꯩ ꯈꯪꯕ꯭ꯔꯥ ꯑꯗꯒꯤ ꯆꯥꯕ꯭ꯔꯥ ꯉꯥꯎꯖꯩ ꯀꯥꯏ ꯃꯣꯏ ꯌꯥꯝ ꯃꯣꯏ ꯑꯁ ꯃꯣꯏ ꯀꯤ ꯃꯣꯏ ꯅꯨꯡꯊꯤꯟꯗ ꯍꯥꯏꯗꯤ ꯃꯣꯏ ꯆꯥꯡ ꯑꯗꯨꯃꯥꯏꯅ ꯆꯥꯔꯒ ꯈꯣꯡ ꯍꯥꯝꯕꯗꯒ ꯕꯦꯔꯥ ꯀꯥꯗ꯭ꯔ ꯈꯪꯗꯦ ꯆꯟꯕꯨ ꯆꯜꯂꯤ ꯃꯣꯏ
ꯄꯥꯏꯞ ꯑꯃ ꯁꯥꯃꯝꯗꯧ ꯃꯥꯜꯂꯦ
ꯎꯝ ꯑꯁ ꯃꯣꯏ ꯐꯖꯟ ꯆꯥꯕꯅꯦ ꯑꯩꯈꯣꯏ ꯑꯗꯨꯝ ꯃꯣꯏꯗ ꯑꯩꯁꯨ ꯍꯥꯏꯐꯦꯠ ꯃꯣꯏꯗ ꯑꯗꯨꯃꯥꯏ ꯆꯥꯒꯦ ꯀꯥꯏꯅꯒ ꯑꯣꯛꯀꯁꯦ ꯀꯩꯅꯣ ꯇꯧꯔꯒ ꯆꯥꯒꯦꯅ ꯍꯣꯠꯅꯕꯅꯦ ꯑꯃꯃꯨꯛ ꯑꯗꯣ ꯉꯝꯗꯦ ꯄꯤꯁ ꯑꯃꯅꯤ ꯈꯛ ꯆꯥꯔꯒ ꯂꯦꯛꯊꯣꯛꯏ ꯆꯥ ꯉꯝꯗꯦ꯫ ꯀꯣꯛ ꯉꯥꯎꯕꯒꯤ ꯇꯥꯏꯞꯇ ꯑꯃ ꯂꯥꯛꯑꯦꯕ
ꯑꯣ ꯑꯣꯛ ꯆꯥꯔꯗꯤ ꯀꯩꯅꯣ ꯇꯧꯔꯛꯌꯦ ꯊꯥꯎ ꯌꯥꯝꯕꯒꯤꯀꯣ꯫
ꯍꯣꯏꯅꯦ ꯑꯥ ꯂꯦꯛꯊꯣꯛꯄꯒꯤ ꯁꯔꯨꯛꯇꯨꯅꯀꯣ ꯀꯣꯛꯀ ꯉꯥꯎꯕꯒꯤ ꯃꯑꯣꯡꯗ ꯂꯥꯛ ꯑꯗꯣ ꯃꯣꯏ ꯀꯃꯥꯏꯅ ꯆꯥꯏꯅꯣ ꯈꯪꯗꯦ꯫ ꯀꯦ ꯖꯤ ꯑꯃꯃꯝꯒ ꯀꯦꯖꯤ ꯑꯃꯃꯝꯒ ꯆꯥꯕꯒ ꯌꯥꯎꯕꯅꯦ ꯃꯤ ꯑꯝꯅ꯫
ꯑꯗꯨꯅꯤ ꯃꯣꯏ ꯃꯣꯏ ꯆꯈꯥꯎꯁꯦ ꯌꯥꯝ ꯆꯥꯎꯕ ꯖꯥꯠꯂꯥ ꯈꯪꯗꯦꯕꯨ꯫
ꯑꯝ꯫
ꯑꯗꯣ ꯍꯥꯎꯗꯧꯗꯤ ꯃꯥꯂꯤꯀꯣ ꯃꯣꯏ ꯆꯥꯕꯁꯦ꯫
ꯑꯁꯨ ꯃꯣꯏ ꯍꯥꯎꯗꯧꯗꯤ ꯃꯥꯟꯕꯅꯦ ꯑꯗꯣ
ꯎ ꯃꯣꯔꯣꯛꯀꯥꯁꯦ ꯍꯦꯛꯇ ꯃꯄꯨꯝ ꯃꯄꯨꯝ ꯍꯛꯇ ꯆꯤꯑꯦꯕ ꯃꯣꯏꯅ ꯇꯧꯕꯁꯦ꯫
ꯎꯝ꯫ ꯀꯣꯟꯅꯗꯤ ꯋꯥꯗꯤ ꯋꯥꯔꯝꯗꯣꯏꯅꯤꯗ ꯑꯗꯣ ꯆꯁꯤꯜꯂꯨꯔ ꯀꯥꯟꯗꯀꯣ꯫
ꯍꯣꯏ ꯍꯣꯏ ꯆꯥ ꯇꯨꯝꯅꯕ ꯀꯥꯏꯅ ꯑꯃꯨꯛ ꯇꯧꯔꯝꯗꯣꯏꯔꯗꯤ ꯈꯪꯗꯦꯀꯣ꯫
ꯍꯣꯏ ꯍꯣꯏ ꯑꯥ ꯆꯥꯕ ꯇꯨꯝꯅꯕ ꯀꯥꯏꯅ ꯑꯃꯗꯤ ꯁꯤꯟꯗꯤ ꯁꯤꯟꯂꯝꯒꯅꯤ꯫ ꯍꯣꯏ ꯅꯠꯇ꯭ꯔꯒꯅ ꯆꯥꯔꯥ ꯍꯦꯟꯗꯣꯛ ꯑꯗꯨꯗꯤ ꯍꯦꯜꯂꯁꯨ ꯌꯥꯔꯣꯏ ꯑꯅꯦ ꯑꯗꯨꯝ ꯆꯥꯕ ꯀꯌꯥꯝ ꯆꯥꯟꯗꯣꯔꯤ
ꯃꯥꯟꯅꯦ ꯆꯈꯥꯎꯗꯤ ꯐꯔꯝꯒꯤꯅꯤ ꯃꯣꯏ ꯑꯗꯨꯅꯅꯤ꯫
ꯎꯝ ꯃꯣꯏꯒꯤ ꯃꯣꯏꯒꯤꯁꯦ ꯆꯥ ꯂꯣꯏꯔꯀꯥꯟꯗ ꯀꯃꯥꯏꯅ ꯅꯨꯡꯗꯥꯡꯒ ꯆꯔꯥ ꯍꯦꯟꯕ꯭ꯔꯥ ꯑꯗꯨꯒꯨꯝꯕ ꯑꯃꯗꯤ ꯇꯧꯔꯝꯒꯅꯤ ꯁꯣꯏꯗꯅ꯫ ꯅꯠꯇ꯭ꯔꯗꯤ ꯐꯔ ꯊꯤ ꯇꯥꯅꯤꯕ ꯃꯣꯏꯗꯨ꯫
ꯈꯪꯗꯦꯕꯣ ꯍꯧꯖꯤꯛ ꯑꯃ ꯀꯣꯔꯤꯌꯥꯒꯤ ꯑꯣꯏꯗꯣꯏꯔꯥ- ꯅꯨꯄꯥ ꯑꯃ ꯂꯩꯕꯅꯤꯅ ꯃꯁꯥꯗꯤ ꯏꯄꯥ ꯄꯥꯔꯒ ꯌꯥꯝ ꯄꯥꯛ ꯄꯥꯛꯄ ꯑꯆꯧ ꯑꯆꯧꯕ ꯌꯥꯝ ꯆꯥꯕ ꯑꯃ ꯂꯩꯕꯅꯤꯅꯦ
ꯎꯝ꯫
ꯏꯇꯥꯎꯗꯤ ꯈꯪꯉꯝꯒꯗ꯭ꯔꯥ ꯈꯪꯗꯦ ꯈꯨꯆꯥꯗꯣ ꯍꯥꯏꯗꯤ ꯃꯥꯅ ꯆꯥꯔꯝꯗꯧꯗꯤ ꯃꯥꯟꯗꯕ ꯌꯥꯝꯃꯟꯕꯒꯤ
ꯑꯁ ꯈꯪꯗꯦ ꯆꯥꯕ ꯌꯥꯔꯗꯤ ꯑꯁ ꯍꯧꯖꯤꯛꯇꯤ ꯑꯣꯛ ꯐꯥꯖꯟ ꯊꯣꯡꯉ ꯆꯥꯕ ꯅꯨꯡꯉꯥꯏꯕ ꯋꯦꯗꯔꯅꯤꯅꯦ
ꯑ ꯑꯗꯨ ꯁꯥꯁꯦ ꯍꯣꯏ ꯍꯧꯖꯤꯛ ꯁꯥꯒꯠꯂꯛꯄꯅꯤꯅ ꯆꯥꯗꯤ ꯆꯥꯅꯤꯡꯗꯦ ꯑꯗꯣ ꯏꯪꯉꯀꯥꯟꯗꯗꯤ ꯌꯥꯝ ꯆꯥꯅꯤꯡꯕꯗꯣ
ꯍꯣꯏ ꯍꯣꯏ ꯑꯗꯨ ꯑꯗꯨ ꯆ
ꯁꯥꯒꯠꯂꯛꯑꯗꯤ ꯏꯁꯥꯁꯦ ꯕꯪꯕꯪ ꯁꯥꯕꯗꯧꯅ ꯇꯧꯋꯦꯕ ꯍꯦꯛ ꯁꯥ ꯆꯥꯔꯛꯄꯩ
ꯁꯥꯕꯒꯤ ꯋꯥꯁꯤꯗꯤ ꯑꯁ ꯍꯟꯗꯛ ꯈꯪꯗꯦ ꯂꯝ ꯂꯝꯒꯤꯗꯤ ꯌꯥꯝ ꯁꯥꯒꯠꯅꯕ ꯌꯥꯝ ꯁꯣꯔꯣꯛꯀ ꯌꯥꯝ ꯀꯩꯅꯣ ꯇꯧꯕ ꯀ ꯥꯛ ꯆꯥꯛꯊꯦꯛꯄꯒ ꯌꯥꯝ ꯌꯥꯎꯏ ꯑꯩꯅ ꯑꯗꯨꯝ ꯎꯕꯗꯀꯣ ꯐꯦꯁꯕꯨꯛꯇꯒ ꯎꯕꯗ ꯌꯥꯝ ꯁꯥꯒꯠꯄ ꯂꯝꯃꯦ ꯑ ꯁꯥꯕꯒꯤ ꯌꯥꯝ ꯁꯥꯕ ꯌꯥꯝ ꯁꯥꯔꯕ ꯌꯨꯔꯣꯞ ꯂꯣꯝꯗ ꯌꯥꯝ ꯁꯥꯕ ꯌꯥꯎꯔꯤ ꯂꯝꯁꯦ
ꯑꯥ
ꯃꯣꯏ ꯍꯟꯗꯛ ꯑꯗꯨ ꯑꯩꯈꯣꯏ ꯑꯩꯈꯣꯏ ꯀꯩꯅꯣꯁꯤꯅ ꯑꯩꯈꯣꯏ ꯂꯝꯁꯤꯅ ꯌꯥꯝꯅ ꯐꯕ ꯂꯝ ꯑꯣꯏꯅ ꯂꯩꯔꯝꯃꯦ ꯏꯔꯥꯡ ꯃꯥꯅꯦ ꯏꯔꯥꯡ ꯈꯤꯇꯪꯒ ꯂꯩꯔꯝꯃꯦ꯭ꯔꯦ
ꯃꯥꯗꯤ ꯏꯔꯥꯡꯁꯤꯅ ꯂꯣꯏ ꯆꯦꯟꯊꯔꯔꯕꯅꯤ ꯁꯤꯗꯪꯗ ꯐꯔꯗꯤꯀꯣ
ꯏꯔꯥꯡꯖꯤꯅ ꯐꯔꯗꯤ ꯌꯥꯝ ꯅꯨꯡꯉꯥꯏꯕ ꯂꯝ ꯑꯣꯏꯗꯕꯅꯤ
ꯋꯥꯏ
ꯅꯍꯥꯟꯅ ꯀꯩꯅꯣ ꯇꯧꯒꯗꯕ
ꯂꯥꯏꯔꯩ ꯄꯥꯛꯅꯤꯒ ꯍꯥꯏꯗꯨꯗꯤ ꯏꯁꯩ
ꯃꯥꯅꯦ ꯑꯩꯈꯣꯏ ꯑꯩꯈꯣꯏ ꯂꯝꯗ ꯍꯦꯟ ꯐꯁꯟ ꯂꯩꯕꯁꯦ ꯑꯩꯈꯣꯏ ꯃꯅꯤꯄꯨꯔꯗ ꯍꯦꯟ ꯄꯁꯟ ꯂꯩꯕꯁꯦ
ꯑꯗꯨꯅꯦ ꯑꯁ ꯃꯄꯥꯟ ꯂꯝꯗ ꯊꯣꯛꯈ꯭ꯔꯀꯥꯟꯗ ꯌꯨꯝꯁꯦ ꯌꯨꯝ ꯌꯥꯝ ꯅꯤꯡꯁꯤꯡꯉꯦꯕ
ꯑꯁ ꯑꯗꯨꯗꯤ ꯑꯦꯁ ꯍꯧꯖꯤꯛꯁꯨꯅꯤꯅꯦ ꯍꯥꯍꯥ ꯌꯨꯝꯁꯦ ꯌꯨꯝ ꯆꯥꯠꯅꯤꯡꯕ ꯑꯗꯨꯝ ꯌꯨꯝ ꯆꯥꯠꯅꯤꯡꯕ ꯑꯗꯨꯝ ꯐꯥꯎꯕꯀꯣ ꯑꯗꯣ ꯑꯃꯁꯨ ꯇꯧꯕꯅꯦ ꯌꯨꯝ ꯌꯧꯈ꯭ꯔꯀꯥꯟꯗ ꯑꯃꯨꯛ ꯂꯩꯅꯤꯡꯗꯕ ꯑꯃ ꯐꯥꯎꯕꯕꯗꯤ ꯂꯩꯌꯦ
ꯍꯣꯏ ꯌꯨꯝ ꯂꯩ ꯌꯨꯝ ꯆꯠꯈ꯭ꯔꯒꯅ ꯑꯃꯨꯛ
ꯑꯥ ꯑꯥ ꯌꯨꯝ ꯆꯠꯈꯔꯥꯒꯅ ꯑꯃꯨꯛꯅꯦ ꯃꯄꯥꯟꯗ ꯃꯄꯥꯟꯗ ꯅꯨꯄꯥ ꯂꯩꯕ ꯅꯨꯡꯉꯥꯏꯖꯕ ꯑꯃ ꯂꯩꯗꯅ ꯑꯩꯈꯣꯏ ꯅꯨꯄꯥꯈꯩꯁꯦꯀꯣ ꯌꯨꯝꯗꯅ ꯑꯩꯈꯣꯏꯒꯤ ꯑꯍꯜ ꯂꯃꯟ ꯂꯩꯕꯅꯤꯅ ꯔꯦꯁꯇ꯭ꯔꯤꯛ ꯀꯩꯀꯩ ꯑꯊꯤꯡꯕ ꯀꯩꯀꯩꯗꯣ ꯈꯔꯗꯤ ꯂꯩꯗꯅ ꯑꯄꯥꯝ ꯂꯩꯃꯤꯅ ꯑꯄꯥꯟꯗ ꯂꯩꯔꯅꯤꯅ ꯄꯥꯟꯗ ꯂꯩꯕ ꯅꯨꯡꯉꯥꯏ ꯍꯥꯏ ꯇꯥꯔꯦꯅ
ꯃꯄꯥꯟꯒꯤ ꯅ ꯐ꯭ꯔꯤꯗꯝ ꯐ꯭ꯔꯤꯗꯝ ꯌꯥꯝ ꯐꯪꯕꯗ
ꯃꯥꯅꯦ ꯃꯥꯅꯦ ꯑꯗꯨꯅ ꯑꯃꯨꯛ ꯌꯨꯝꯗ ꯂꯩꯔ ꯌꯨꯝꯗ ꯃꯄꯥꯟꯗ ꯂꯩꯪꯂꯤ ꯑꯩꯈꯣꯏ ꯌꯨꯝ ꯂꯣꯝꯒꯤ ꯆꯥꯛ ꯑꯦꯟꯁꯥꯟ ꯃꯨꯛ ꯅꯤꯡꯖꯤꯡꯗꯅ ꯌꯨꯝꯗ ꯌꯨꯝꯁꯤ ꯂꯥꯛꯅꯤꯡꯉꯤꯅꯦꯕ ꯑꯗꯨꯒ ꯌꯨꯝ ꯌꯧꯔꯒꯅ ꯑꯃꯨꯛ ꯀꯩ ꯇꯋ ꯁꯤꯅꯤ ꯍꯔꯥꯎ ꯀꯨꯝꯍꯩꯒꯗꯤ ꯑꯝꯇ ꯇꯧꯕ ꯐꯪꯗ꯭ꯔ ꯄꯣꯠꯅꯤꯅ ꯑꯩꯈꯣꯏꯁꯦ ꯅꯠꯇ꯭ꯔꯥ
ꯍꯣꯏ ꯀꯨꯝꯍꯩꯁꯤꯦ ꯏꯔꯥꯡꯁꯤꯗ ꯂꯩꯕꯗ ꯀꯨꯝꯍꯩꯁꯤꯡꯁꯦ ꯑꯝꯇ ꯌꯥꯗ꯭ꯔꯤꯅꯤ
ꯍꯧꯖꯤꯛꯇꯤ ꯈꯔ ꯈꯔꯗꯤ ꯇꯧꯅꯕ ꯃꯥꯥꯟꯜꯂꯤꯗ ꯑꯗꯣ ꯑꯗꯨꯝ ꯏꯁꯩ ꯅꯪ ꯌꯦꯡꯕꯗ ꯏꯁꯩ ꯅꯨꯡꯉꯥꯏ ꯏꯁꯩ ꯅꯣꯡꯃꯥꯏ ꯈꯔꯗꯤ ꯇꯧ ꯃꯥꯜꯂꯜꯂꯤ
ꯑꯥ ꯇꯧꯗꯤ ꯇꯧꯋꯦ ꯑꯗꯨ ꯍꯦꯟꯅ ꯍꯥꯏꯗꯤ ꯑꯗꯨꯝ ꯗꯥꯝ ꯍꯦꯟꯖꯤꯟꯅ ꯇꯧꯕ ꯍꯥꯏꯒꯗ꯭ꯔꯥ ꯍꯥꯏꯗꯤ ꯍꯥꯟꯅꯗꯧꯅ ꯌꯥꯝ ꯑꯣꯄꯟ ꯑꯣꯏꯅ ꯇꯧꯕꯗꯨꯗꯤ ꯑꯃꯨꯛ ꯍꯥꯏꯗꯤ ꯏꯔꯥꯡ ꯂꯩꯕ ꯔꯤꯂꯤꯐ ꯀꯦꯝꯇ ꯂꯩꯕꯁꯨ ꯃꯌꯥꯝ ꯌꯥꯎꯕꯅꯤꯅꯀꯣ
ꯑꯥ
ꯑꯗꯨꯒꯤ ꯅꯨꯡꯉꯥꯏꯇꯕꯒꯤ ꯈꯔ ꯍꯥꯔ ꯀꯥꯗ ꯂ ꯂꯩ ꯍꯥꯏ ꯇꯔꯅꯤ
ꯍꯣꯏ ꯁ ꯈꯪꯗ꯭ꯔꯦꯗ ꯒ꯭ꯌꯥꯟ ꯇꯗ꯭ꯔꯦ ꯌꯥꯝ ꯅꯨꯡꯉꯥꯏꯅ ꯂꯩ ꯌꯕ ꯂꯝꯅꯤ
ꯃꯥꯅꯤ ꯌꯥꯝ ꯅꯨꯡꯉꯥꯏꯕ ꯂꯝꯕ ꯑꯣꯏꯗꯨꯅꯦ
ꯑꯗꯨꯅꯤ ꯌꯥꯝ ꯀꯟꯅꯁꯨ ꯁꯥꯗꯕ ꯪ ꯏꯪ ꯂꯣꯏꯗ꯭ꯔ ꯋꯤꯟꯇꯔꯗꯕꯨꯗꯤ ꯏꯪꯉꯤꯀꯣ ꯏꯊꯝ ꯊꯗꯕꯨꯗꯤ ꯀꯂꯦꯟꯗꯒꯗꯤ ꯌꯥꯝ ꯅꯨꯡꯉꯥꯏꯕ ꯃꯐꯝ ꯅꯤ ꯌꯥ
ꯑꯩꯈꯣꯏꯗꯤ ꯍꯥꯏꯗꯤ ꯃꯅꯤꯄꯨꯔꯗꯗꯤ ꯑꯃꯨꯛ ꯁꯥꯔꯦ ꯍꯥꯏꯔꯁꯨ ꯀꯥꯂꯦꯟ ꯑꯣꯏꯇꯥꯔꯒꯁꯨ ꯎꯈꯣꯡ ꯑꯃ ꯆꯪꯕꯗ ꯏꯪꯉꯦꯕ
ꯃꯥꯅꯦ
ꯑꯗꯨ ꯃꯄꯥꯟ ꯂꯝꯗꯗꯤ ꯑꯃꯨꯛ ꯑꯗꯨꯒꯤ ꯏꯪꯕꯗ ꯐꯪꯗꯦꯕ ꯅꯨꯡꯁꯤꯠ ꯐꯥꯎ ꯍꯦꯛ ꯁꯥꯏꯑꯕ
ꯎꯝ
ꯑꯗꯨꯗꯅꯤ ꯌꯥꯝ ꯅꯨꯡꯉꯥꯏꯇꯦ
ꯐꯦꯁꯇꯤꯚꯦꯜꯁꯦ ꯀꯩꯀꯩꯗꯤ ꯋꯥꯠꯂꯤ ꯍꯧꯖꯤꯛꯀꯤ ꯑꯣꯏꯅꯗꯤ ꯑꯩ ꯁꯨꯝ ꯈꯟꯖꯕꯗ
ꯍꯧꯖꯤꯛꯁꯦ
ꯇꯕꯨ ꯌꯥꯖꯦ
ꯀꯪꯂꯥꯑꯅꯤ
ꯀꯥꯡ ꯂꯥꯛꯑꯅꯤ ꯀꯥꯡꯁꯦ ꯇꯥꯟ ꯀꯌꯥꯗꯩꯅꯣ
ꯇꯥꯡ ꯀꯩꯅꯣꯝ ꯍꯥꯏꯈꯕꯗꯧꯅꯦ ꯇꯔꯥ ꯇꯔꯨꯛ ꯍꯥꯏꯕ꯭ꯔꯥ ꯑꯗꯨꯃꯅ ꯍꯥꯏꯈꯤꯕꯗꯧꯕ
ꯍ ꯂꯥꯛꯂꯒꯩꯅꯣ ꯆꯤꯡꯗꯥꯏꯅꯤ ꯀꯥꯏ
ꯍꯣꯏ ꯀꯥꯡꯁꯤꯁꯨ ꯑꯃꯨꯛ ꯃꯈꯟ ꯃꯈꯟ ꯈꯥꯏꯗꯣꯛꯄ꯭ꯔꯥ ꯀꯩꯅꯝ ꯇꯧꯕꯅꯤꯅꯦ
ꯀꯥꯡꯁꯦ ꯑꯍꯧꯕ ꯑꯔꯣꯏꯕ ꯐꯖꯅ ꯂꯩꯒꯨꯝ ꯇꯧꯕꯅꯦ ꯑꯩꯅ ꯈꯟꯖꯕꯗ ꯑꯍꯧꯕ
ꯀꯦꯡꯂꯦꯟ ꯀꯦꯡꯂꯦꯟ ꯍꯥꯏꯕ ꯍꯥꯏꯗꯤ ꯀꯩ ꯀꯩꯅꯣ ꯃꯌꯥꯝ ꯂꯩꯕꯅꯤ
ꯑꯗꯒꯤ ꯈꯪꯗꯦ ꯀꯥꯡꯁꯦ ꯑꯍꯨꯝ ꯊꯣꯛ ꯂꯩ ꯑꯅꯤ ꯊꯣꯛ ꯆꯤꯡꯕ꯭ꯔꯥ ꯑꯍꯨꯝ ꯊꯣꯛ ꯆꯤꯡꯕ꯭ꯔꯥ ꯑꯝ ꯆꯤꯡꯕꯅꯦ ꯑꯩꯅ ꯈꯟꯖꯕꯒꯦ
ꯈꯪꯗꯦ
ꯑꯦ ꯃꯤꯔꯝꯒꯤ ꯀꯩꯅꯣ ꯅꯤꯗ ꯑꯁꯤ ꯑꯩꯅ ꯈꯟꯖꯕꯗ
ꯑꯣ ꯀꯥꯡ ꯆꯤꯡꯕꯗ ꯃꯤꯁꯦ ꯍꯥꯏꯗꯤ ꯃꯤ ꯌꯥꯝꯃꯟꯕꯒꯤꯀꯣ
ꯎꯝ
ꯃꯤ ꯁꯣꯛꯄꯒ ꯌꯥꯎꯈꯤꯨꯗ ꯑꯗꯨꯃꯥꯏꯅꯁꯨ ꯍꯥꯏ ꯊꯥꯏ ꯀꯨꯏꯆꯤꯡ ꯆꯤꯡꯁꯤꯟꯈꯤꯕꯗꯣ ꯃꯤ ꯃꯌꯥꯝ ꯑꯃ
ꯍꯅꯦ ꯌꯥꯝ ꯌꯥꯝ ꯆꯥꯎ ꯆꯥꯎ ꯖꯥꯅꯤ
ꯁꯣꯏ
ꯑꯗꯣ ꯑ ꯀꯥꯡ ꯍꯥꯏꯁꯤꯗꯤ ꯄꯥꯈꯪ ꯂꯩꯁꯥꯕꯤꯒꯤꯗꯤ ꯍꯔꯥꯎꯖꯕ ꯐꯦꯁꯇꯤꯚꯦꯜꯅꯤ ꯌꯥꯝ ꯅꯨꯡꯉꯥꯏꯖꯕ ꯑ ꯌꯥꯝ ꯅꯨꯡꯉꯥꯏꯖꯕ ꯀꯨꯝꯍꯩꯅꯦꯕ ꯁꯤ ꯁꯤꯈꯩ ꯁꯤꯒꯩ ꯎꯍꯧ ꯌꯦꯡꯍꯧꯗꯣꯏꯔꯤꯕꯅꯤ ꯅꯠꯇ꯭ꯔꯥ
ꯍ
ꯐꯖꯕ ꯐꯖꯕ ꯀꯜꯍꯧꯗꯣꯏꯕ ꯍꯧꯁꯦ ꯑꯩꯁ ꯒꯥꯔꯤꯒꯤ ꯆꯥꯗ ꯇꯧꯔꯒ ꯊꯧꯅꯗꯅ
ꯏꯔꯥꯡꯒ ꯇꯧꯗꯅ ꯔꯣꯃꯥꯟꯁꯀꯤ ꯑꯃ ꯁꯥꯒꯠꯂꯤꯕꯅꯦꯕ
ꯃꯥꯅꯦ ꯃꯥꯅꯦ ꯁꯤꯒ ꯈꯜꯂꯧꯗꯕ
ꯅꯨꯡꯁꯤ ꯅꯨꯡꯉꯣꯟꯜꯒꯤ ꯃꯇꯝꯁꯦ ꯍꯥꯏꯗꯤ ꯊꯥꯏꯅꯉꯩꯗꯗꯤ ꯑꯃꯨꯛ ꯁ꯭ꯀꯨꯜ